ꯍꯜꯂꯣ
ꯇꯥꯕꯔꯣ
ꯇꯥꯏꯌꯦ
ꯑꯣ
ꯍꯥꯏ ꯀꯩꯗꯧꯋꯤ
ꯀꯩꯗꯧꯔꯤꯅꯣ ꯐꯝꯃꯤꯌꯦ
ꯅꯪꯗꯤ ꯀꯩꯗꯧꯔꯤꯅꯣ
ꯑꯩꯁꯦ ꯆꯥꯛ ꯆꯥꯛ ꯆꯊꯣꯛꯒꯦ ꯇꯧꯕꯅꯦ ꯕꯣꯜ ꯌꯥꯎꯕꯒꯤ ꯉꯁꯤ ꯍꯧꯖꯤꯛ ꯕꯣꯜ ꯌꯦꯡꯒꯦ ꯇꯧꯏ ꯑꯁ ꯑꯩꯁꯨ ꯅꯪꯒꯤ ꯈꯣꯟꯖꯦ ꯑꯩꯁꯨ ꯇꯥꯅꯤꯡꯕꯒꯤꯀꯣ ꯕꯣꯜ ꯕꯣꯜꯁꯨ ꯑꯃꯨꯛ ꯀꯥꯎꯔꯦꯅꯦ
ꯅꯗꯦ ꯏꯕꯥꯅꯤꯁꯦ ꯀꯣꯜ ꯇꯧꯈ꯭ꯔꯕꯣ ꯉꯥꯁꯥꯏ
ꯇꯧꯗ꯭ꯔꯤꯌꯦ
ꯑꯗꯨꯅꯦ
ꯉꯥꯏꯀꯣ ꯑꯩ ꯑꯃꯔꯛ ꯌꯦꯡꯉꯦꯀꯣ ꯑꯣ ꯇꯧꯗꯦ ꯇꯧꯗꯦ ꯉꯁꯥꯏ ꯌꯥꯗꯕꯗꯣ ꯈꯪꯉꯦꯀꯣ ꯅꯨꯄꯥ ꯅꯨꯄꯥ ꯑꯃ ꯄꯤꯛ ꯇꯧꯕꯗꯣ
ꯑꯣ ꯑꯣ ꯑꯣ
ꯑꯩ ꯌꯥꯝ ꯉꯥꯛꯄꯅꯦ ꯑꯗꯣ
ꯑꯣ ꯍꯣꯏ ꯑꯗꯨꯅꯦꯀꯣ
ꯃꯥꯅꯦ ꯃꯥꯅꯦ ꯑꯩ ꯀꯤꯕꯨ ꯀꯤꯌꯦ ꯃꯤꯡꯗꯤ ꯅꯨꯄꯤꯒꯤ ꯃꯤꯡ ꯇꯥꯔꯒ ꯅꯨꯄꯗꯥ ꯋꯥꯔꯤ
ꯐꯖꯗꯕ ꯋꯥꯅꯤꯅ
ꯍ
ꯑꯗꯨ ꯅꯪ ꯀꯔꯤ ꯌꯦꯟꯁꯥꯡ ꯊꯣꯡꯒꯦ ꯍꯥꯏ ꯀꯔꯤ ꯌꯦꯟꯁꯥꯡ ꯆꯥꯒꯦ ꯍꯥꯏꯕ꯭ꯔꯣ
ꯈꯪꯗꯦꯗ ꯏꯃꯥꯟꯅꯕꯁꯤꯡ ꯀꯩ ꯏꯟꯁꯥꯡ ꯊꯣꯡꯕꯅꯣ ꯑꯩꯗꯤ ꯔꯨꯝ ꯑꯃꯗ ꯂꯩꯌꯦꯕ
ꯑꯣ ꯅꯪꯗꯤ ꯀꯩ ꯇꯧꯔꯒ ꯂꯩꯒꯦ ꯍꯧꯖꯤꯛꯀꯥꯟꯗꯤ
ꯑꯩꯗꯤ ꯁꯨꯝ ꯂꯩꯕꯅꯦ ꯑꯟꯑꯦꯝꯄ꯭ꯂꯣꯏꯃꯦꯟ ꯌꯨꯠꯀꯤ ꯄ꯭ꯔꯁꯤꯗꯦꯟ
ꯑꯗꯨꯃꯥꯏꯅ ꯉꯥꯡꯒꯅꯣ ꯍꯥꯏꯔꯒ ꯀꯔꯤꯔꯣ ꯅꯪꯁꯦ ꯑꯗꯨ ꯃꯥꯅ ꯉꯥꯡꯕ ꯌꯥꯗꯦ ꯏꯆꯦ ꯆꯥꯔꯛꯀꯅꯤ ꯐꯨꯔꯛꯀꯅꯤ ꯑꯗꯨꯨꯃꯥꯏꯅ ꯉꯥꯡꯕ ꯌꯥꯗꯦ ꯚꯥꯞ ꯇꯥꯕ꯭ꯔꯣ
ꯍꯣꯏꯅꯦ ꯍꯣꯏꯅꯦ ꯁꯣꯔꯤ ꯁꯣꯔꯤ
ꯗꯨ ꯑꯃꯨꯛ ꯍꯧꯔꯦ
ꯀꯔꯤꯁꯨ ꯉꯥꯡꯒꯅꯨ ꯌꯥꯔꯦ ꯆꯍꯤ ꯀꯌꯥꯔꯣ
ꯑꯩꯁꯦ ꯀꯨꯟ ꯀꯨꯟ ꯃꯉꯥ
ꯑ ꯍꯣꯏ ꯑꯗꯨꯃꯥꯏꯅ ꯂꯥꯡꯉꯣꯕꯅꯦ ꯑꯩ ꯑꯩ ꯐꯨꯔꯛꯀꯅꯤꯀꯣ ꯑꯩꯉꯣꯟꯗ ꯑꯩꯉꯣꯟꯗ ꯁꯥꯥꯎꯍꯟꯕꯗꯣ ꯑꯩ ꯌꯥꯝ ꯁꯊꯤꯕꯅꯤ
ꯐꯨꯕ ꯌꯥꯗꯦ ꯀꯔꯤꯅꯣ ꯑꯁ
ꯍꯣꯏ ꯍꯣꯏ ꯍꯣꯏ ꯉꯥꯛꯄꯤꯔꯦ ꯉꯥꯛꯄꯤꯔꯦ
ꯍꯥ
ꯑꯗꯨ ꯅꯪ ꯍꯧꯖꯤꯛꯀꯥꯟꯗꯤ ꯀꯔꯤ ꯑꯦꯟꯁꯥꯡ ꯆꯥꯛꯒꯦ
ꯍꯧꯖꯤꯛꯀꯥꯟꯁꯦ ꯏꯟꯁꯥꯡ ꯍꯥꯏꯗꯤ ꯎꯝ
ꯍꯥꯏꯕ ꯍꯩꯔꯗꯤ ꯇꯣꯛꯑꯣ
ꯎꯝꯅꯦ ꯇꯧꯔꯒꯦ
ꯍꯣꯏ ꯇꯣꯛꯑꯣ
ꯏꯟꯁꯥꯡ ꯅꯥꯄꯤ ꯃꯅꯥꯒꯨꯝꯕꯀꯣ
ꯅꯪꯗꯤ ꯅꯪꯒꯤ ꯏꯔꯨꯞꯁꯤꯡꯗꯨ ꯂꯣꯏꯅꯃꯛ ꯂꯩꯃꯤꯟꯅꯕ꯭ꯔꯣ
ꯅꯠꯇꯦ ꯄꯨꯟꯅ ꯕꯣꯜ ꯌꯦꯡꯒꯦ ꯇꯧꯕꯅꯦꯕ
ꯑꯣ ꯑꯗꯨ ꯅꯪꯁꯦ ꯅꯪꯁꯦ ꯉꯥꯏꯌꯣ ꯅꯪꯁꯦ ꯅꯪꯁꯤ ꯅꯨꯄꯤ ꯀꯣꯏꯕ꯭ꯔꯣ
ꯅꯨꯄꯤꯕꯨꯗꯤ ꯀꯣꯏꯗꯦꯗ ꯏꯀꯥꯏꯃꯟꯕꯒꯤ ꯀꯣ ꯋꯥꯁꯨ ꯉꯥꯡꯕ ꯍꯩꯌꯦ ꯍꯧꯗꯒꯤꯕ ꯋꯥ ꯉꯥꯡꯕ ꯍꯩꯇꯕꯒꯤ ꯅꯪ ꯋꯥ ꯉꯥꯡꯕ
ꯋꯥ ꯉꯥꯡꯕ ꯍꯩꯕ꯭ꯔꯥ ꯑꯗꯣ ꯑꯩꯅ ꯉꯥꯡꯂꯤꯕꯁꯦ ꯏꯕꯥꯅꯤ ꯀꯣꯏꯅꯔꯁꯤꯀꯣ
ꯀꯣꯏꯔꯁꯦ ꯀꯣꯏꯔꯁꯦ
ꯍꯣꯏ ꯍꯣꯏ ꯑꯗꯨꯗꯤ ꯅꯨꯄꯤ ꯑꯇꯣꯞꯄꯗ ꯌꯦꯡꯒꯅꯨ ꯉꯁꯤꯗꯒꯤꯀꯣ
ꯍꯣꯏꯅꯦ ꯍꯣꯏꯅꯦ ꯑꯩꯗꯤ ꯅꯨꯡꯇꯤ ꯇꯧꯔꯒꯅꯤꯀꯣ ꯑꯍ
ꯅꯪꯉꯁꯨ ꯑꯁ ꯀꯔꯤꯔꯣ ꯍꯥꯏꯕꯅꯤꯅꯦ
ꯀꯣꯏꯔꯗꯤ ꯑꯁ ꯅꯨꯡꯇꯤ ꯇꯧꯔꯅꯤ ꯑꯩꯗꯤ
ꯍꯣꯏ ꯍꯣꯏ ꯌꯥꯏ ꯗꯨꯁꯨ ꯌꯥꯏ ꯅꯪꯅ ꯄꯥꯝꯕꯗꯨ ꯇꯧꯔꯁꯤ ꯅꯠꯇ꯭ꯔꯥ
ꯃꯥꯅꯦ ꯃꯥꯅꯦ
ꯑꯗꯨ ꯅꯪ ꯆꯥꯛ ꯂꯥꯝꯈ꯭ꯔꯕꯣ
ꯂꯥꯝꯗꯦꯗ ꯑꯗꯨ ꯕꯣꯜ ꯍꯥꯟꯅ ꯌꯦꯡꯒꯦ ꯇꯧꯕꯅꯦ ꯑꯗꯣ ꯃꯣꯏ ꯏꯃꯥꯟꯅꯕ ꯃꯣꯏ ꯍꯥꯟꯅ ꯆꯠꯊꯣꯛꯈ꯭ꯔꯦ
ꯑꯗꯨ ꯅꯪꯉꯣꯟꯗ ꯑꯦꯟꯁꯥꯡꯒꯨꯝꯕ ꯂ ꯊꯦꯝ ꯊꯝꯕꯤꯔꯝꯗ꯭ꯔꯗꯤ ꯀꯃꯥꯏꯅ ꯇꯧꯅꯤ
ꯑꯦ ꯅꯪꯅ ꯊꯤꯟꯕꯤꯗꯣꯏꯅꯦ ꯑꯗꯨꯗꯤ
ꯑꯦ ꯑꯩꯗꯤ ꯉꯝꯗ꯭ꯔꯦ
ꯑꯦ ꯊꯤꯟꯗꯣꯏꯅꯦ
ꯑꯩ ꯌꯥꯝ ꯋꯥꯔꯦꯗ ꯅꯪꯒꯤ ꯋꯥꯔꯤꯁꯦ ꯇꯥꯔ ꯅꯪꯅ ꯊꯤꯟꯕꯤꯗꯕꯤꯗ ꯑꯩꯉꯣꯟ ꯑꯩ ꯅꯨꯄꯤ ꯑꯩꯉꯣꯟꯗ ꯅꯪꯅ ꯊꯤꯟꯕꯤꯗ꯭ꯔꯒ ꯅꯪ ꯅꯨꯄꯥꯉꯣꯟꯗ ꯊꯤꯟꯕꯤꯌꯣ ꯍꯥꯏꯕꯁꯦ ꯀꯔꯤꯔꯣ ꯍꯥ
ꯑꯩꯁꯨ ꯑꯃꯨꯛ ꯊꯤꯟꯕꯤꯒꯅꯤ
ꯑꯩ ꯑꯩꯗꯤ ꯅꯪꯅ ꯑꯗꯨꯝ ꯊꯤꯟꯕꯤꯌꯣ ꯑꯩꯗꯤ ꯊꯤꯟꯕꯤꯕ ꯁꯨꯉꯝ ꯉꯝꯃꯣꯏ
ꯑꯦ ꯑꯗꯨꯕꯨꯗꯤ ꯅꯪꯒꯤ ꯅꯨꯄꯥꯗ ꯑꯍ ꯊꯤꯟꯕꯤꯗ꯭ꯔꯒ ꯀꯅꯥꯗ ꯊꯤꯟꯕꯤꯒꯅꯤ
ꯑꯗꯨ ꯑꯩ ꯅꯪꯗꯤ ꯆꯥꯛ ꯊꯣꯡꯕ ꯍꯩꯕ꯭ꯔꯣ
ꯑꯩ ꯍꯩꯅꯦ
ꯑꯗꯣ ꯑꯩꯅ ꯍꯥꯏꯕꯗꯤ ꯍꯣꯏ ꯅꯪ ꯅꯨꯄꯥꯅꯦ ꯑꯗꯨ ꯑꯣꯏꯔꯁꯨ ꯑꯩꯗꯤ ꯀꯃꯥꯏꯅ ꯊꯤꯟꯕꯤꯌꯣ ꯍꯥꯏꯕꯅꯣ ꯑꯩꯗꯤ ꯌꯥꯝ ꯂꯥꯞꯅ ꯂꯩꯌꯦ ꯀꯃꯥꯏꯅ ꯊꯤꯟꯕꯤꯗꯣꯏꯕ ꯅꯪ ꯑꯩꯉꯣꯟꯗ ꯌꯥꯝ ꯋꯥꯍꯟꯅꯤꯡꯕ꯭ꯔꯣ
ꯅꯠꯇꯦꯗꯥ
ꯑꯁ ꯅꯪꯁꯦ ꯑꯩꯒꯤ ꯅꯨꯄꯥ ꯃꯥꯜꯂꯛꯇ꯭ꯔꯦꯗꯥ ꯃꯤꯁꯤꯡꯗꯤ ꯃꯥꯒꯤ ꯅꯨꯄꯤꯗꯗꯤ ꯊꯕꯛꯇꯤ ꯇꯧꯍꯟꯅꯤꯡꯗꯝꯅ‌ꯦ
ꯑꯩꯀꯣ ꯅꯪꯕꯨ ꯌꯦꯡꯅꯤꯡꯕꯒꯤꯀꯣ ꯀꯗꯥꯔ ꯀ ꯗꯔ ꯍꯥꯏꯕꯅꯤꯗ ꯑꯦꯟꯁꯥꯡ ꯄꯨꯔꯛꯑꯣ ꯍꯥꯏ ꯊꯤꯟꯕꯤꯌꯣ ꯍꯥꯏꯔꯒ ꯅꯪꯕꯨ ꯌꯦꯡꯅꯤꯡ ꯌꯦꯡꯅꯤꯡꯕꯒꯤ ꯀꯣ
ꯑꯣ ꯌꯥꯝ ꯆꯞ ꯆꯥꯔꯦ ꯑꯩꯗꯣ ꯑꯁꯦꯡꯕꯗꯤ ꯍꯧꯖꯤꯛꯁꯦ ꯑꯇꯣꯞꯄ ꯑꯃꯗ ꯇꯥꯎꯒꯦ ꯑꯅ ꯇꯧꯕ ꯑꯗꯨꯗꯣ ꯑꯩꯗꯨ ꯁꯦꯝꯗꯣꯛꯄ ꯁꯦꯝꯗꯣꯛꯄ ꯀꯥꯟꯗ ꯅꯪꯉꯣꯟꯗ ꯑꯣꯏꯅ ꯀ‌ꯣꯜ ꯅꯪꯉꯣꯟꯗ ꯑꯣꯏꯅ ꯇꯥꯎꯈ꯭ꯔꯕ
ꯅꯪꯁꯨ ꯃꯤꯁꯇꯦꯛ ꯑꯣꯏꯕ꯭ꯔꯣ
ꯂꯥꯟꯕ꯭ꯔꯥ ꯍꯥꯏꯌꯣ ꯑ
ꯑꯥꯎ
ꯑ ꯑꯩꯉꯣꯟꯗ ꯃꯤꯅ ꯌꯥꯝ ꯁꯥꯊꯤ ꯍꯥꯏꯔꯝꯗꯣꯏꯅꯦ ꯅꯪꯒꯤꯗꯃꯛ
ꯅꯪ ꯑꯁ ꯑꯁꯦꯡꯕ ꯌꯥꯝ ꯁꯥꯊꯤꯌꯦ ꯑꯩꯕꯨ ꯀꯤꯌꯦꯍꯦ ꯑꯗꯨꯃꯥꯏꯅ ꯇꯧꯒꯅꯨ
ꯗꯨꯗꯤ
ꯅꯠꯇꯦ ꯑꯁ ꯅꯪꯁꯨ
ꯑꯁꯦꯡꯕ ꯑꯁꯦꯡꯕ ꯇꯧꯔꯗꯤ ꯁꯨꯝꯇꯤ ꯇꯧꯔꯣꯏꯗ ꯁꯤꯁꯦ ꯍꯧꯖꯤꯛꯁꯦ ꯄꯩꯁꯥ ꯇꯥꯅꯤꯡꯕꯅꯤꯅ ꯑꯣ
ꯍꯣꯏꯅꯦ ꯍꯣꯏꯅꯦ
ꯑꯩꯈꯣꯏ ꯑꯁꯦꯡꯕꯗꯤ ꯑꯩ ꯁꯤꯃꯗꯤ ꯇꯥꯎꯔꯥꯗꯕꯅꯤꯗ
ꯍꯣꯏꯅꯦ ꯍꯣꯏꯅꯦ ꯑꯗꯣ ꯑꯁꯦ ꯑꯁꯦ ꯑꯁꯦꯡꯕꯗ ꯁꯥꯊꯤꯕꯗꯤ ꯁꯥꯊꯤꯕ ꯃꯥꯜꯂꯦꯗ ꯑꯁ
ꯅꯠꯇꯦꯍꯦ ꯑꯗꯨ ꯊꯥꯖꯔꯗꯤ ꯇꯣꯛꯑꯣꯅ
ꯌꯥꯝꯅ ꯐꯕ ꯃꯤ ꯌꯥꯝ ꯄꯥꯝꯕ ꯋꯥꯔꯣ ꯅꯪꯁꯦ
ꯑꯩꯗꯤ ꯁꯥꯊꯤꯕ ꯃꯤ ꯄꯥꯝꯃꯦꯗ
ꯑꯗꯨꯗꯤ ꯑꯩꯗꯤ ꯁꯥꯊꯤꯗ꯭ꯔꯦ ꯑꯗꯨꯗꯤ ꯑꯩꯁꯤ ꯅꯪꯒꯤ ꯅꯨꯄꯤ ꯑꯣꯏꯕ ꯌꯥꯔꯔꯣꯏ
ꯍꯣꯏꯅꯦ ꯑꯁ ꯌꯥꯝ ꯅꯨꯡꯉꯥꯏꯇꯦꯍꯦ
ꯑꯗꯨꯅꯤ ꯑꯗꯨ ꯀꯥ ꯀꯥꯏꯗꯦ ꯐꯪꯕ ꯑꯣꯏꯖꯁꯅꯨ ꯑꯗꯨꯀꯣ ꯍꯧꯖꯤꯛꯀꯥꯟꯁꯦ ꯅꯨꯨꯄꯥ ꯈꯣꯏꯁꯦ ꯃꯆꯤꯟ ꯌꯥꯝ ꯊꯤ ꯍꯥꯏꯕꯅꯤ ꯅꯨꯄꯤ ꯀꯣꯏ ꯀꯣꯏꯔꯒ ꯀꯣꯏꯗꯦ ꯀꯣꯏꯗꯦ ꯍꯥꯏꯅ ꯃꯆꯤꯟ ꯌꯥꯝ
ꯅꯠꯇꯦ ꯅꯨꯞ ꯅꯨꯄꯥ ꯈꯨꯗꯤꯡꯃꯛ ꯑꯗꯨꯃꯥꯏꯅ ꯕ꯭ꯂꯦꯝ ꯇꯧꯕꯤ ꯑꯩꯈꯣꯏꯁꯨ ꯅꯨꯄꯤ ꯈꯨꯗꯤꯡꯕꯨ ꯑꯗꯨꯝ ꯕ꯭ꯂꯦꯝ ꯇꯧꯕ ꯌꯥꯏꯅ ꯑꯗꯨ ꯍꯧꯖꯤꯛ ꯇꯤ ꯅꯪꯒꯤ ꯋꯥ ꯃꯤ ꯈꯨꯗꯤꯡꯃꯛ ꯀꯩ
ꯑꯗꯨꯃꯥꯏꯅ ꯇꯥꯏꯅꯒꯅꯨ ꯍꯥꯏꯌ‌ꯣ ꯇꯥꯏꯅꯒꯅꯨ
ꯍꯣꯏ ꯇꯥꯏꯅꯒꯅꯨ ꯀꯣ ꯅꯨꯄꯥꯈꯨꯗꯤꯡꯃꯛ ꯇꯥꯏꯅꯒꯅꯨ ꯀꯣ ꯑꯩꯒꯤ ꯂꯣꯟꯁꯦ ꯈꯔ ꯈꯣꯏꯀꯣ ꯌꯥꯝ ꯌꯥꯝ ꯈꯣꯏꯀꯣ
ꯑꯩꯒꯤꯁꯨ ꯌꯥꯝ ꯈꯣꯏꯗꯥ
ꯅꯠꯇꯦ ꯅꯪ ꯅꯪꯗꯤ ꯌꯥꯝ ꯉꯥꯡꯕ ꯍꯩꯌꯦꯗ
ꯑꯗꯨ ꯌꯥꯝꯅ ꯊꯥꯒꯠꯆꯔꯤꯑꯦ ꯏꯕꯨꯡꯉꯣ
ꯌꯥꯝ ꯉꯥꯡꯕ ꯍꯩꯌꯦ ꯅꯪ
ꯅꯣꯏ ꯃꯤ ꯀꯌꯥ ꯌꯦꯡꯗꯣꯏꯅꯣ ꯁꯥꯟꯅꯕꯁꯦ
ꯑꯩꯈꯣꯏꯁꯦ ꯃꯤ ꯃꯉꯥ ꯇꯔꯨꯛ ꯎꯝ ꯃꯉꯥ ꯇꯔꯨꯛ ꯌꯦꯡꯗꯣꯏꯅꯦ
ꯀꯩ ꯌꯦꯟꯖꯡ ꯊꯣꯡꯒꯦ
ꯈꯪꯗꯦ ꯃꯣꯏ ꯀꯩ ꯌꯦꯟꯁꯥꯡ ꯊꯣꯡꯕꯅꯣ ꯑꯩꯁꯨ ꯀꯨꯏꯗ꯭ꯔꯦꯕ ꯂꯥꯛꯄ ꯑꯩ ꯊꯦꯡꯅ ꯂꯥꯛꯄꯒꯤꯀꯣ
ꯍꯥꯥ
ꯍꯥꯏꯔꯣ
ꯍꯡꯗꯦ ꯑꯩꯗꯤ ꯊꯦꯡꯅ ꯂꯥꯛꯄꯅꯤꯅꯀꯣ
ꯑꯣꯀꯔꯤꯒꯤ ꯊꯦꯡꯅ ꯂꯥꯛꯄ
ꯑꯁ ꯅꯣꯡ ꯆꯨꯕꯒꯤ ꯑꯁ ꯑꯩ ꯑꯣꯔꯦꯟꯗꯒꯤ ꯍꯦꯛ ꯊꯣꯂꯛꯔꯒ ꯅꯣꯡ ꯀꯟꯅ ꯆꯨꯕꯒꯤꯀꯣ ꯂꯝꯕꯤꯗ ꯀꯨꯏꯅ ꯂꯦꯞꯄꯒꯦ
ꯑꯗꯨ ꯑꯩꯅ ꯍꯥꯏꯒꯦ
ꯁꯨꯗꯦ ꯑꯩ ꯒ꯭ꯔꯦꯖꯨꯦꯁꯟ ꯂꯣꯏꯔꯒ ꯑꯗꯨꯝ ꯂꯩꯕꯅꯦ
ꯑꯁ ꯂꯥꯏꯔꯤꯛ ꯇꯝꯕ ꯂꯣꯏꯔꯒ ꯍꯥꯏꯌꯣ
ꯀꯥꯏꯗꯦ ꯑꯁ
ꯐꯩꯌꯦ
ꯑꯁꯦ ꯑꯃꯨꯛꯀ ꯂꯥꯜꯂꯦꯁꯦ ꯑꯩ ꯁꯣꯏꯔꯦ
ꯐꯒꯤ ꯇꯧꯅꯤꯗꯥ ꯐꯒꯤ ꯇꯧꯅꯤꯗꯥ
ꯑꯗꯣ ꯂꯥꯏꯔꯤꯛ ꯇꯝꯕ ꯂꯣꯏꯔꯒ ꯂꯥꯏꯔꯤꯛꯄꯨꯗꯤ ꯇꯝꯕ ꯂꯣꯏꯗ꯭ꯔꯤꯌꯦ ꯀꯃꯥꯏ ꯍꯥꯏ
ꯑꯗꯨ ꯈꯪꯉꯦ ꯑꯗꯨ ꯈꯪꯉꯦ ꯑꯗꯨ ꯈꯪꯉꯦ ꯑꯩ ꯑꯩꯅ ꯑꯗꯨꯝ ꯐꯥꯞ ꯇꯥꯔꯗꯤ ꯌꯔꯦꯅ
ꯑꯩꯅ ꯑꯁꯦꯡꯕꯗꯣ ꯉꯥꯡꯅꯤꯡꯕ ꯑꯗꯣ ꯇꯥꯛꯄꯤꯌꯨ ꯑꯗꯣ ꯀꯃꯥꯏ ꯍꯥꯏꯗꯣꯏꯅꯣ ꯂꯥꯏꯔꯤꯛ ꯇꯝꯕꯗꯤ ꯌꯥꯝ ꯋꯥꯠꯂꯦ
ꯍꯣꯏꯅꯦ ꯍꯣꯏꯅꯦ ꯇꯔꯥ ꯑꯍꯨꯝ ꯂꯣꯏꯕ ꯀꯨꯏꯔꯦ ꯑꯗꯨꯒ ꯄꯔꯤꯈꯥ ꯍꯥꯏꯁꯤꯔꯥ ꯑꯗꯣ ꯎꯝ ꯁꯤꯚꯏꯒꯤꯒꯨꯝꯕ ꯄ꯭ꯔꯤꯈꯥ ꯀꯣ
ꯑꯣ ꯑꯗꯨ ꯊꯥꯒꯦ ꯍꯥꯏꯅ ꯂꯩꯔꯤꯕ
ꯊꯥꯔꯒ ꯂꯩꯕꯅꯦꯕ
ꯑꯣ ꯑꯗꯨ ꯅꯣꯏꯒꯤꯗꯤ ꯏꯆꯤꯟ ꯏꯅꯥꯎ ꯀꯌꯥ ꯂꯩꯒꯦ
ꯑꯁ ꯌꯥꯝꯃꯦꯗ ꯏꯆꯤꯟ ꯏꯅꯥꯎꯁꯦ ꯒꯦꯁ ꯇꯧꯕꯤꯌꯣ ꯅꯪ
ꯑ
ꯅꯠꯇꯦ ꯅꯤꯄꯥꯥꯟ ꯅꯤꯄꯥꯟ ꯑꯩꯅ ꯃꯔꯤ ꯃꯔꯤ
ꯅꯪꯅ ꯑꯍꯟꯔꯣ
ꯅꯠꯇꯦ ꯑꯩꯅ ꯅꯨꯄꯥꯗ ꯈ꯭ꯋꯥꯏꯗꯒꯤ ꯍꯣꯏꯅꯦ
ꯑꯣ ꯅꯨꯕꯤꯗꯗꯤ
ꯅꯨꯄꯤ ꯂꯨꯗꯤ ꯍꯥꯏꯕꯗꯤ ꯅꯨꯄꯤꯗꯗꯤ ꯑꯩꯒꯤ ꯃꯈꯥꯗ ꯂꯩ
ꯅꯪꯒꯤ ꯃꯈꯥꯗꯤ ꯀꯌꯥ ꯂꯩꯒꯦ ꯑꯃ ꯑꯗꯨ ꯎꯝ ꯅꯪꯁꯦ ꯏꯕꯥꯅꯤꯅ ꯋꯥꯔꯤ ꯁꯥꯔꯤꯕ ꯃꯐꯝꯁꯦ ꯑꯗꯨꯝ ꯂꯩꯕ꯭ꯔꯥ
ꯋꯥꯔꯤ ꯁꯥꯟꯅꯕ ꯃꯐꯝ ꯅꯠ ꯅꯠꯇꯦ ꯅꯠꯇꯦ ꯔꯦꯟ ꯔꯦꯟꯗꯣꯛ ꯔꯦꯟ ꯇꯣꯡꯉꯥꯜꯂꯦ ꯑꯩꯒꯤꯅ ꯑꯩꯒꯤ ꯔꯦꯟꯅ ꯇꯣꯡꯉꯥꯜꯂꯦ
ꯌꯥꯔꯦ ꯑꯗꯨꯃꯥꯏꯅ ꯍꯥꯏꯒꯅꯨ ꯑꯗꯨ ꯑꯩꯒꯤ ꯐꯝꯅꯤꯡꯉꯥꯏ ꯑꯩꯒꯤ ꯌꯨꯝꯅ ꯍꯥꯏꯌꯣ ꯑꯗꯨꯅꯦ ꯅꯪꯁꯤꯗꯤꯞ ꯄꯨꯔꯥ ꯕꯤꯠꯀ ꯑꯗꯨ ꯑꯗꯨꯅꯦ ꯑꯩꯒꯤ ꯅꯝꯕ꯭ꯔ ꯁꯦꯞ ꯇꯧꯔꯕ꯭ꯔꯥ
ꯇꯧꯗꯦ ꯃꯤꯡ ꯈꯪꯗꯕꯩ ꯅꯪ ꯃꯤꯡꯁꯨ ꯍꯥꯏꯔꯝꯗꯦ
ꯑꯩꯒꯤ ꯃꯤꯡ ꯁꯤꯗ ꯊꯣꯛꯇꯦ
ꯑꯗꯣ ꯑꯩꯗꯤ ꯄꯥꯕ ꯍꯩꯇꯦ
ꯍꯧꯖꯤꯛ ꯏꯕꯥꯅꯤ ꯁꯥꯕ ꯂꯣꯏꯔꯒ ꯑꯩꯉꯣꯟꯗ ꯊꯥꯔꯛꯑꯣꯀꯣ ꯑꯗꯨꯝ ꯇꯧ ꯐꯣꯟ ꯑꯗꯨꯝ ꯉꯥꯡꯅꯅꯤꯡꯉꯥꯏꯀꯣ ꯑꯩ ꯈꯪꯗꯦꯕ ꯑꯩꯒꯤꯗꯤ ꯑꯩ ꯑꯩ ꯑꯩꯒꯤ ꯑꯗꯨꯝ ꯊꯥꯏ ꯑꯩꯗꯤ ꯑꯗꯨꯗ ꯍꯥꯏ ꯑꯣꯔ ꯑꯗꯨꯃꯥꯏꯅ ꯑꯗꯨꯝ ꯁꯥ ꯑ ꯑ ꯍꯧꯖꯤꯛ ꯇꯥꯎꯕ ꯃꯤꯅꯦꯅ ꯑꯗꯨꯝ ꯍꯥꯏꯔꯛꯑꯣ ꯑꯩꯩ ꯅꯠꯇ꯭ꯔꯗꯤ ꯃꯊꯥ ꯌꯥꯝ ꯁꯥꯏ
ꯑꯦ ꯌꯥꯝ ꯇꯧꯔꯝꯕ ꯃꯥꯜꯂꯦꯀꯣ
ꯍꯣꯏ ꯇꯧꯕꯨꯗꯤ ꯇꯧꯋꯦ ꯑꯩꯗꯨ ꯂꯣꯏꯅꯅꯤꯡꯉꯥꯏ ꯇꯧꯋꯦ ꯑꯩ ꯃꯆꯤꯟ ꯊꯤꯔꯔꯣꯏ
ꯀꯌꯥꯃꯨꯛ ꯑꯦ ꯌꯥꯔꯦꯗ
ꯍꯣꯏꯗ ꯌꯥꯔꯦ ꯅꯪ ꯑꯃꯨꯛ ꯂꯥꯟꯅꯅꯤ ꯑꯗꯨ ꯅꯪ ꯍꯧꯖꯤꯛꯁꯦ ꯂꯣꯏꯔꯒ ꯅꯪ ꯆꯥꯛ ꯇꯥꯔꯅꯤꯀꯣ
ꯃꯥꯥꯟꯅꯦ ꯍꯣꯏ ꯑꯗꯨꯒ ꯕꯣꯜ ꯂꯣꯏꯔꯒ ꯑꯩ ꯑꯃꯨꯛ ꯇꯧꯔꯛꯀꯦ ꯑꯇꯧꯕ ꯃꯤꯗ ꯁꯥ ꯋꯥꯔꯤ ꯁꯥꯒꯅꯨꯀꯣ ꯑꯩ ꯁꯥꯥꯎꯔꯅꯤ
ꯁꯥꯥꯁ
ꯀꯣ
ꯍꯣꯏ ꯇꯥꯃꯣ ꯑꯩ ꯁꯥꯖꯔꯔꯣꯏꯒꯦ
ꯑꯁ ꯏꯀꯥꯏꯗ ꯅꯪꯗꯤ ꯆꯍꯤ ꯀꯌꯥ ꯁꯨꯔꯦ
ꯑꯩꯗꯤ ꯀꯨꯟꯑꯅꯤ
ꯀꯨꯟꯑꯅꯤ ꯑꯣ
ꯎꯝ
ꯊꯥꯖꯗꯦꯗ ꯑꯩꯒꯤ ꯑꯩꯉꯣꯟꯗꯒꯤ ꯑꯩꯉꯣꯟꯗꯒꯤ ꯍꯦꯟꯒꯗ꯭ꯔꯥꯕ ꯑꯩꯗꯤ ꯀꯨꯟꯇ꯭ꯔꯥꯒꯨꯝꯕ ꯀꯨꯟꯇ꯭ꯔꯥꯒꯨꯝꯕ ꯀꯨꯟꯅꯤꯄꯥꯟ ꯒꯨꯝꯕ ꯄꯥꯟꯒꯨꯝꯕ ꯁꯨꯒꯗ꯭ꯔꯥ ꯈꯟꯕꯅꯦ
ꯑꯩ ꯆꯨꯃꯥꯛ ꯑꯍꯟ ꯃꯥꯟꯈ꯭ꯔꯕꯣ
ꯅꯪꯒꯤ ꯈꯣꯟꯖꯦꯜꯗꯣ ꯏꯃꯥꯏꯛ
ꯑꯩꯉꯣꯟꯗ ꯑꯇꯣꯞꯄꯅ ꯑꯇꯣꯞꯄꯅ ꯑꯩ ꯈꯣꯟꯁꯦ ꯇꯥꯔꯒ ꯅꯪꯁꯦ ꯁꯛ ꯌꯥꯝ ꯐꯖꯒꯗꯕ ꯃꯥꯜꯂꯦ ꯅꯪꯒꯤ ꯅꯈꯣꯟꯁꯦ ꯍꯥꯏꯌꯦ ꯑꯗꯨꯒ ꯅꯪꯅꯗꯤ ꯑꯩꯁꯦ ꯑꯍꯟ ꯑꯍ
ꯁꯛꯄꯨꯗꯤ ꯍꯣꯏ ꯑꯩ ꯑꯩ ꯅꯪꯉꯣꯟꯗ ꯊꯤꯌꯦ ꯍꯥꯏ ꯍꯥꯏꯗ꯭ꯔꯣ ꯍꯥꯏꯕ꯭ꯔꯣ ꯍꯥꯏꯗꯤꯅꯦ ꯐꯖꯔꯝꯒꯅꯤ ꯅꯪꯒꯤ ꯈꯣꯟꯖꯦꯜꯗꯣ ꯑꯩꯅ ꯖ꯭ꯁ ꯇꯧꯕꯗ
ꯑꯗꯣ ꯑꯩꯁꯦ ꯑꯩꯒꯤ ꯃꯈꯣꯟꯁꯦ ꯑꯍꯟ ꯀꯨꯟꯊ꯭ꯔꯥ ꯃꯥꯟꯈ꯭ꯔꯕꯣ ꯃꯥꯅꯦ ꯑꯩꯉꯣꯟꯗ ꯃꯤꯅ ꯌꯥꯝꯅ ꯎꯁꯤꯠꯇꯕꯅꯦ ꯑꯦ ꯐꯥꯒꯤ ꯇꯧꯕꯅꯤꯗ ꯑꯥ
ꯁꯛꯄꯨꯗꯤ ꯅꯪꯒꯤ ꯈꯣꯟꯖꯦꯜꯒ ꯍꯥꯏꯔꯗꯤ ꯐꯖꯔꯝꯒꯅꯤ
ꯑꯈꯣꯏꯗꯤ ꯌꯥꯝ ꯑꯩꯈꯣꯏꯗꯤ ꯊꯤꯕꯒꯤ ꯍꯧꯔꯛꯐꯝꯅꯤ
ꯑꯦ ꯑꯣꯏꯔꯣꯏꯗ ꯑꯗꯣ ꯑꯩ ꯑꯩꯅ ꯅꯪ ꯅꯪꯒꯤ ꯈꯣꯟꯖꯦꯜꯁꯦ ꯑꯗꯨꯝ ꯀꯩꯅꯣ
ꯎꯝ
ꯑ ꯑꯍꯟ ꯑꯣꯏꯌꯦꯕ ꯍꯥꯏꯕꯗꯤ ꯑꯁ ꯍꯥꯏꯔꯣꯏꯗ ꯃꯤ ꯐꯥꯕ ꯍꯥꯏꯕ ꯃꯦꯆꯤꯌꯣꯔ ꯍꯥꯏꯕꯗꯣ
ꯊꯥꯔꯣ